ꯑꯣ
ꯍꯜꯂꯣ
ꯇꯥꯔꯕ꯭ꯔꯣ
ꯇꯥꯔꯦ ꯇꯥꯔꯦ ꯑꯗꯨꯗꯤ ꯀꯩꯅꯣꯁꯦ ꯋꯥꯔꯤ ꯁꯥꯟꯅꯕꯁꯦ ꯍꯧꯔꯁꯦ ꯇꯥꯕ ꯅꯠꯇ꯭ꯔꯣ
ꯑꯩꯅ ꯈꯣꯟ ꯇꯥꯍꯗ꯭ꯔꯦ ꯀꯃꯥꯏꯅ ꯋꯥꯔꯤ ꯁꯥꯟꯅꯟꯗꯣꯏꯅꯣ ꯁꯤꯕꯨ
ꯃꯥ ꯑꯩꯒꯤꯗꯤ ꯌꯥꯏꯌꯦ ꯑꯩꯉꯣꯟꯗꯗꯤ ꯇꯥꯏꯌꯦ ꯀꯩꯒꯤꯅꯣ ꯅꯪꯅ ꯑꯩꯒꯤ ꯈꯣꯟꯖꯦꯜ ꯇꯥꯗ꯭ꯔꯤꯁꯤꯕꯣ
ꯅꯪ ꯅꯈꯣꯟ ꯌꯥꯝ ꯄꯤꯛꯅ ꯇꯥꯏꯌꯦ ꯑꯩꯗꯤ ꯀꯃꯥꯏꯅ ꯇꯧꯅꯤꯁꯦ ꯀꯃꯥꯏꯅ ꯋꯥꯔꯤ ꯁꯥꯟꯅꯗꯣꯏꯅꯣ
ꯁꯦ ꯀꯩꯅꯣ ꯑꯃ ꯊꯤꯟꯖꯤꯟꯕꯤꯗꯣ ꯑꯗꯨ ꯍꯥꯞꯇ꯭ꯔꯗꯤ ꯌꯥꯔꯔꯣꯏ ꯊꯤꯟꯖꯤꯟꯕꯤꯗꯣ ꯑꯗꯨ ꯑꯗꯨꯝ ꯇꯥꯟꯅꯔꯦꯕ ꯏꯕꯥꯅꯤꯁꯤ ꯅꯪꯅ ꯉꯥꯡꯕꯗꯨꯁꯨ ꯇꯥꯏꯌꯦ ꯑꯩꯅ ꯉꯥꯡꯕꯗꯨ ꯄꯤꯛꯅ ꯇꯥꯔꯁꯨ ꯑꯗꯨꯝ ꯇꯥꯔꯣ ꯉꯥꯛꯇꯪ ꯃꯤꯅꯤꯠ ꯇꯔꯥ ꯁꯥꯟꯅꯔꯁꯦ ꯉꯍꯥꯛꯇꯪ
ꯑꯩ ꯋꯥꯔꯤ ꯁꯥꯟꯅꯗꯣꯏ ꯀꯩ ꯋꯥꯔꯤ ꯁꯥꯟꯅꯗꯣꯏꯅꯣ ꯈꯪꯗꯦ ꯄꯪꯉꯥꯡꯗ ꯉꯥꯡꯔꯣ ꯅꯪꯁꯨ ꯀꯩ ꯍꯥꯏꯅꯤ ꯏꯕꯥꯅꯤ ꯇꯣꯄꯤꯛꯇꯣ ꯐꯥꯎꯅꯗ꯭ꯔꯁꯨ ꯑꯗꯨꯝ ꯄꯪꯉꯥꯡ ꯉꯥꯡꯔꯣ
ꯆꯥꯛ ꯊꯣꯡꯉꯕꯣ
ꯆꯇꯣꯛꯑꯦ
ꯀꯔꯤ ꯏꯟꯁꯥꯡꯅꯣ
ꯎꯇꯤ ꯆꯥꯏ ꯎꯇꯤ
ꯎꯇꯤ ꯑꯣ ꯎꯇꯤꯁꯦ ꯀꯃꯥꯏꯅ ꯊꯣꯡꯒꯦ ꯑꯝꯇ ꯍꯥꯏꯔꯛꯑꯣ ꯀꯔꯤ ꯀꯔꯤ ꯍꯥꯞꯇꯣꯏꯅꯣ ꯃꯥꯒꯤ ꯃꯆꯥꯛ ꯃꯊꯨꯝ ꯃꯌꯥꯝꯗꯣ ꯀꯔꯤ ꯀꯔꯤ ꯆꯪꯕꯅꯣ ꯑꯗꯨꯗꯣ ꯁꯨꯝ ꯍꯥꯏꯔꯛꯑꯣ ꯑꯩꯁꯨ ꯇꯥꯒꯦ ꯅꯪꯁꯨ ꯍꯥꯏꯔꯛꯑꯣ
ꯑꯩ ꯇꯥꯗꯦ ꯅꯈꯣꯟ
ꯇꯥꯗꯕ꯭ꯔꯣ
ꯌꯥꯝꯅ ꯄꯤꯛꯒꯦ
ꯄꯤꯛꯑꯁꯨ ꯑꯗꯨꯝ ꯉꯥꯡꯉꯛꯑꯣ ꯌꯥꯔꯦ ꯑꯗꯨꯝ ꯉꯥꯡꯅꯔꯁꯤ ꯅꯪꯁꯨ ꯉꯥꯡ
ꯌꯥꯔꯦ ꯅꯪ ꯊꯣꯛꯊꯣꯛꯄ ꯉꯥꯡꯔꯣ ꯑꯩꯁꯨ ꯊꯣꯛꯊꯣꯛꯄ ꯉꯥꯡꯔꯒꯦ ꯑꯗꯨꯝ ꯉꯥꯡ ꯂꯩꯔꯣ
ꯍꯣ ꯑꯗꯨ ꯉꯥꯛꯇꯪ ꯉꯥꯛꯇꯪ ꯉꯥꯡꯅꯗ꯭ꯔꯗꯤ ꯌꯥꯔꯔꯣꯏꯕ ꯑꯩꯁꯨ ꯉꯥꯡꯉꯗꯦ ꯎꯇꯤ ꯊꯣꯡꯕꯗ ꯀꯔꯤ ꯍꯋꯥꯏ ꯃꯪꯒꯜ ꯆꯪꯕ꯭ꯔꯣ ꯅꯪꯒꯤꯗꯣ ꯍꯋꯥꯏ ꯃꯪꯒꯜꯗ ꯊꯣꯡꯉꯤꯔꯣ ꯅꯠ ꯇ꯭ꯔꯒꯅ ꯎꯁꯣꯏꯅ ꯊꯣꯡꯉꯤꯔꯣ
ꯈꯣꯏꯗꯧ ꯁꯥꯎꯒꯠꯇꯧꯔꯦ ꯉꯁꯤ ꯂꯥꯎꯠ ꯁ꯭ꯄꯤꯀꯔꯁꯨ ꯄꯤꯕ ꯌꯥꯗꯦ ꯑꯩ ꯕꯣꯂꯨꯝ ꯐꯨꯜꯅꯦꯕ ꯂꯩꯈꯠꯂꯤꯁꯦ
ꯌꯥꯗꯕꯅꯦ ꯑꯩꯒꯤꯁꯦ ꯍꯌꯦꯡꯗꯒꯤ ꯀꯩꯅꯣ ꯑꯃ ꯃꯣꯏꯒꯤ ꯑꯃ ꯊꯤꯡꯖꯤꯟꯕꯤꯗꯣ ꯍꯥꯞꯄꯒꯦ ꯊꯤꯡꯖꯤꯟꯕꯤꯗꯣ ꯍꯥꯞ ꯄꯒꯅꯦ ꯑꯩ ꯇꯧꯔꯒꯦ
ꯊꯣꯡꯕ ꯅꯠꯇꯦ ꯑ ꯀꯔꯤ ꯀꯔꯤ ꯀꯔꯤ ꯀꯔꯤ ꯑꯩꯈꯣꯏ ꯑ ꯁꯤ
ꯅꯪꯒꯤ ꯀꯩꯅꯣ ꯃꯤꯅ ꯊꯣꯉꯒ ꯄꯤꯔꯛꯏꯔꯕ
ꯃꯥꯅ ꯑꯁꯥ ꯂꯣꯏꯔꯀꯥꯟꯗ ꯑꯃꯨꯛꯀ
ꯇꯥꯔꯛꯑꯣ ꯇꯥꯔꯛꯑꯣ ꯍꯥꯏꯔꯛꯑꯣ
ꯑꯉꯥꯡ ꯀꯩꯅꯣ ꯑꯦ ꯑꯩꯈꯣꯏꯅꯗꯤ ꯂꯩꯃꯤꯟ ꯍꯥꯏꯕꯗꯤ ꯅꯥꯏꯕꯔꯤꯡ ꯍꯥꯏꯗ꯭ꯔ ꯎ
ꯑꯪ
ꯌꯨꯝ ꯊꯪꯅꯕ ꯑꯗꯨꯗ
ꯑꯗꯨ ꯀꯔꯤꯅꯣ ꯀꯔꯤꯒ ꯍꯋꯥꯏꯒ ꯀꯔꯤꯒ ꯍꯥꯞꯄꯤꯅꯣꯕ
ꯄꯤꯔꯛꯄ ꯍꯋꯥꯏꯅꯦ ꯎꯁꯣꯏꯅꯦ
ꯅꯪꯒꯤꯗꯣ ꯍꯋꯥꯏꯅ ꯊꯣꯡꯉꯤꯔꯥ ꯅꯠꯇ꯭ꯔꯒꯅ ꯀꯔꯤ ꯀꯔꯝꯕ ꯎꯇꯤ ꯊꯣꯡꯕꯅꯣꯕ
ꯀꯩ ꯍꯥꯏꯅꯣ ꯃꯈꯣꯟꯁꯨ ꯇꯥ ꯇꯥꯗꯕꯒ
ꯑꯝꯇ ꯇꯥꯈꯤꯗꯔꯦ ꯀꯔꯤꯅꯣ ꯑꯩꯒꯤ ꯃꯈꯣꯟꯁꯦ ꯑꯝꯇ ꯇꯥꯈꯤꯗ꯭ꯔꯦ ꯅꯪꯗꯣ ꯐꯣꯟꯗꯣ ꯅꯥꯀꯣꯡꯗ ꯊꯝꯃꯒ ꯋꯥꯔꯤ ꯁꯥꯟꯅꯋꯣ ꯍꯥꯏꯗꯤ ꯍꯥꯏꯔꯛꯑꯣ ꯅꯠꯇ꯭ꯔꯗꯤ ꯇꯥꯗ꯭ꯔꯦ
ꯍꯥꯥ
ꯑꯩꯈꯣꯏꯁꯦ ꯀꯩꯅꯣ ꯇꯞꯄꯒꯤꯔ ꯈꯪꯗꯦ ꯌꯥꯗ꯭ꯔ‌ꯦ ꯑꯃꯝꯇ ꯇꯥꯈꯤꯗ꯭ꯔꯦ ꯃꯈꯣꯟ ꯑꯃꯇ
ꯂ‌ꫭꯏ ꯇꯥꯗꯔꯕ꯭ꯔꯥ
ꯑꯗꯣ ꯑꯩꯒꯤ ꯀꯩꯅꯣꯁꯦ ꯂꯩꯈꯠꯂꯒꯗꯤ ꯌꯦꯡꯒꯦ
ꯀꯩꯩꯅ‌ꫭꯃꯨꯛ ꯀꯩꯅꯣ ꯀꯨꯏ ꯀꯨꯏꯔꯥ ꯅꯈꯣꯟꯁꯦ ꯄꯤꯛꯁꯛ ꯄꯤꯛꯊꯔꯛꯑꯦ ꯑꯩ ꯈꯪꯗ꯭ꯔꯦ ꯊꯣꯛꯊꯣꯛꯄꯇ ꯉꯥꯡꯉꯨ ꯅꯪꯁꯨ ꯑꯩꯁꯨ ꯄꯪꯉꯥꯡꯗ ꯉꯥꯏꯔꯦ ꯈꯪꯗ꯭ꯔ‌ꯦ ꯇꯥꯗ꯭ꯔꯦ
ꯇꯥꯔꯦ ꯇꯥꯔꯦ ꯑꯩ ꯑꯗꯨꯝ ꯈꯔ ꯈꯔ ꯌꯥꯝ ꯄꯤꯛꯅꯗꯤ ꯇꯥꯏ ꯑꯗꯣ ꯑꯗꯨꯝ ꯇꯥꯗꯤ ꯇꯥꯔꯦ ꯑꯩꯅ ꯀꯩꯅꯣꯁꯨ ꯂꯩꯊꯔꯨꯕ ꯑꯗꯨ ꯂꯩꯈꯠꯂꯦ ꯍꯧꯖꯤꯛ ꯌꯥꯔꯦ
ꯑꯩꯗꯤ ꯐꯨꯜ ꯂꯩꯈꯠꯂꯕꯅꯤꯗꯨ ꯌꯥꯗꯦ
ꯑꯣ ꯑꯗꯨ ꯅꯪ ꯀꯩꯅꯣ ꯇꯧꯔꯤꯔꯥꯕ ꯅꯪꯒꯤ ꯀꯩꯅꯣꯁꯦ ꯀꯩꯅꯣ ꯃꯤꯅ ꯊꯣꯡꯉꯒ ꯄꯤꯔꯛꯏꯔꯥꯕ
ꯍꯥꯥ
ꯃꯤꯅ ꯊꯣꯡꯉ ꯄꯤꯔꯛꯏꯔꯥꯕ ꯅꯪꯒꯤ ꯎꯇꯤꯁꯦ ꯑꯗꯨ ꯀꯔꯝ ꯀꯔꯝꯕ ꯀꯅꯣ ꯀꯔꯤ ꯃꯆꯨꯅꯣꯕ
ꯑꯗꯨꯃꯥꯏꯅ ꯍꯪꯔꯛꯀꯅꯨꯋ ꯃꯆꯨꯒ ꯍꯪꯉꯛꯀꯅꯨ ꯑꯩ ꯈꯪꯔꯣꯏ ꯌ‌ꯦ
ꯑꯩꯈꯣꯏꯒꯤ ꯋꯥꯒꯤ ꯀꯩꯅꯣ ꯑꯗꯨꯅ ꯃꯔꯨꯅ ꯊꯣꯡꯕꯗꯨꯔ
ꯀꯔꯤ ꯍꯥꯏꯒꯥꯅ ꯁꯪ ꯃꯣꯏꯒꯤꯗꯣ ꯁꯪꯗꯦ ꯀꯔꯤ ꯍꯥꯏꯗꯣꯏꯅꯣ ꯃꯆꯨ ꯀꯩ ꯍꯥꯏꯅ ꯈꯪꯗꯦ ꯌꯥꯉꯥꯡ ꯃꯆꯨꯒꯤ ꯇꯥꯏꯞ ꯇꯧꯋꯦ
ꯋꯥꯒꯤ ꯑꯃ ꯋꯥꯒꯤ ꯃꯔꯨꯅ ꯊꯣꯡꯕꯗꯣ ꯑꯣꯏꯔꯤꯔꯕ ꯅꯪꯒꯤ
ꯑꯩ ꯇꯥꯗꯦꯅ ꯅꯈ‌ꫭꯜ ꯀꯩꯅꯣ ꯍꯥꯏꯅ ꯇꯥꯗꯦꯅ ꯑꯩꯁꯦ ꯁꯪꯅꯤꯡꯉꯦ ꯑꯩ ꯐꯣꯟ ꯊꯝꯅꯤꯡꯔꯦ
ꯇꯥꯏꯌꯦ ꯑꯩꯗꯤ ꯑꯗꯨꯝ ꯍꯥꯏꯔꯛꯑꯣ ꯅꯪꯁꯨ
ꯎꯝ
ꯅꯪꯒꯤ ꯀꯩꯅꯣ ꯀꯩꯅꯣꯗꯣ ꯑꯗꯨꯝ ꯂꯩꯈꯠꯂꯣ ꯑꯗꯨꯒ ꯑꯗꯨꯝ ꯇꯥꯏꯌꯦꯕ ꯄꯤꯛꯅꯗꯤ ꯇꯥꯏꯌꯦꯕ ꯑꯗꯣ ꯑꯗꯨꯝ ꯀꯩꯅꯣ ꯉꯥꯡꯉꯛꯑꯣ ꯅꯪꯁꯨ
ꯑꯩꯗꯤ ꯇꯥꯗ꯭ꯔꯦ ꯅꯪ ꯅꯈꯣꯟꯁꯦ ꯀꯩ ꯍꯥꯏꯔꯤꯅꯣ ꯈꯪꯗ꯭ꯔꯦ
ꯑꯩꯅ ꯉꯥꯡꯕ ꯇꯥꯗ꯭ꯔꯕꯁꯨ
ꯑꯗꯨ ꯃꯥꯏ ꯅꯪ ꯁꯥꯔꯣ ꯑꯩ ꯑꯗꯨꯝ ꯇꯥꯕꯤꯔꯒꯦ ꯅꯪ ꯁꯥꯅꯤꯡꯕ ꯋꯥꯔꯤꯗꯨꯣ ꯁꯥꯔꯣ
ꯍꯣꯏ ꯑꯗꯨꯝ ꯑꯩꯁꯨ ꯇꯥꯏꯌꯦꯕ ꯅꯪꯅ ꯉꯥꯡꯕꯗꯣ ꯌꯥꯝ ꯄꯤꯛꯅꯗꯤ ꯇꯥꯏꯌꯦꯕ ꯑꯗꯣ ꯑꯗꯨꯝ ꯍꯥꯏꯔꯛꯑꯣꯕ
ꯑꯗꯣ ꯅꯪꯗꯣ ꯁꯥꯔꯣ ꯋꯥꯔꯤ ꯁꯥꯅꯤꯡꯕꯗꯣ ꯁꯥꯔꯣ ꯑꯩ ꯑꯗꯨꯝ ꯇꯥꯕꯤꯔꯒꯦꯕ
ꯑꯣ ꯅꯪꯁꯨ ꯑꯗꯨꯝ ꯉꯥꯡꯉꯛꯑꯣ ꯑꯩꯁꯨ ꯑꯗꯨꯝ ꯉꯥꯡꯒꯦ
ꯑꯩ ꯈꯪꯗꯦ ꯅꯪ ꯍꯥꯏ ꯀꯩ ꯍꯥꯏ ꯑꯗꯣ ꯅꯪ ꯁꯥꯔꯣ ꯑꯩ ꯇꯥꯕꯤꯔꯒꯦ ꯅꯪ ꯋꯥꯔꯤꯗꯣ ꯍꯥꯏꯔꯣ ꯊꯝꯕꯥꯜ ꯋꯥꯔꯤ ꯁꯥꯒꯦꯔꯥ ꯀꯩ ꯋꯥꯔꯤ ꯁꯥꯒꯦꯔꯥ
ꯅꯪ ꯉꯁꯤ ꯀꯩꯊꯦꯜ ꯆꯠꯂꯨꯔꯤꯕ
ꯍꯥꯥ
ꯀꯩꯊꯦꯜ ꯆꯠꯂꯨꯕ꯭ꯔꯣ ꯅꯪ
ꯀꯩ ꯍꯤꯏꯅ‌ꫭ ꯁꯨꯡꯇꯥ ꯇꯥꯗꯦ ꯋꯥꯔꯤ ꯍꯥꯏꯔꯛꯂꯣ ꯋꯥꯔꯤ
ꯃꯣꯏꯒꯤ ꯀꯩꯅꯣꯁꯦ ꯁꯨꯝ ꯄꯤꯛꯊꯈꯤꯌꯦ ꯃꯊꯟꯗ ꯀꯩꯒꯤꯅꯣ ꯈꯪꯗꯌꯦ ꯃꯈꯣꯜ ꯁꯨꯝꯄꯤꯛ ꯃꯈꯣꯟꯁꯦ ꯁꯨꯝ ꯄꯤꯛꯊꯒꯤꯑꯦꯕ ꯃꯊꯟꯇ ꯀꯩꯒꯤꯅꯣ ꯈꯪꯗꯦꯕ ꯀꯩꯅꯣꯒꯨꯝꯕ ꯍꯥꯞꯆꯜꯂꯒ ꯁꯥꯟꯅꯕꯅ ꯐꯔꯅꯤ ꯊꯤꯟꯖꯤꯟꯕꯤ ꯅꯥꯀꯣꯡꯗ ꯊꯤꯟꯖꯤꯟꯅꯕꯗꯣ ꯑꯗꯨ ꯊꯤꯟꯖꯤꯟ ꯃꯔꯤ ꯄꯥꯟꯕꯤ ꯑꯃ ꯑꯩ ꯀꯩꯅꯣ ꯇꯧꯔꯒꯦ ꯂꯩꯔꯒꯦ ꯍꯌꯦꯡ ꯂꯩꯔꯒꯦ ꯑꯗꯨꯒ ꯊꯤꯡꯖꯤꯜꯂꯒ ꯁꯥꯟꯅꯗ꯭ꯔꯗꯤ ꯌꯥꯔꯔꯣꯏ ꯊꯤꯡꯖꯤꯜꯂꯒ ꯁꯥꯟꯅꯧꯁꯨ ꯍꯥꯏꯕꯅꯦ ꯃꯣꯏꯅ ꯅꯠꯇ꯭ꯔꯗꯤ ꯀꯩꯅꯣ ꯇꯧꯗꯦ ꯍꯥꯏꯕꯅꯤ
ꯎꯝ ꯑꯩꯒꯤꯗꯤ ꯑꯗꯨꯗ ꯂꯩꯁꯨ ꯂꯩꯇꯅ ꯑꯩꯒꯤꯗꯤ
ꯅꯪꯒꯤ ꯂꯩꯇꯕ꯭ꯔꯥ
ꯎꯝ
ꯑꯗꯣ ꯌꯦꯡꯉꯁꯦ ꯑꯗꯨꯝ ꯅꯪꯁꯨ ꯍꯥꯏꯖꯜꯂꯛꯑꯣ ꯑꯗꯨꯝ ꯉꯥꯡꯁꯜꯂꯛꯑꯣ ꯑꯩꯁꯨ ꯑꯗꯨꯝ ꯉꯥꯡꯉꯒꯦ ꯑꯗꯨꯝ ꯃꯇꯝꯁꯦ ꯑꯗꯨꯝ ꯁꯤꯒꯤ ꯐꯥꯔꯁ ꯀꯩꯅꯣ ꯑꯍꯥꯟꯕꯒꯤꯗꯤ ꯑꯗꯨꯝ
ꯋꯥ ꯉꯥꯡꯍꯜꯂꯗꯤ ꯑꯇꯣꯞꯄ ꯋꯥ ꯉꯥꯡꯉꯥꯏ ꯇꯧꯋꯦ
ꯑꯗꯨ ꯍꯥꯏꯔꯛꯑꯣ ꯑꯗꯨꯝ ꯅꯪꯁꯨ
ꯃꯤ ꯍꯥꯏꯇꯥꯔꯗꯤ ꯑꯩꯉꯣꯟ ꯋꯥ ꯉꯥꯡꯕꯗꯣ ꯃꯤ ꯑꯇꯣꯞꯄꯒꯤ ꯀꯩ ꯍꯥꯏꯅꯤ ꯑꯩꯁ ꯈꯪꯗꯦ ꯀꯩ ꯋꯥꯔꯤ ꯉꯥꯡꯗꯣꯏꯅꯣ ꯈꯪꯗꯦꯗ ꯅꯪꯁꯦ ꯀꯃꯥꯏ ꯀꯃꯥꯏꯅ ꯉꯁꯤ ꯇꯧꯔꯒ ꯂꯩꯔꯒꯦ ꯍꯥꯏꯗꯤ ꯅꯪꯅ ꯉꯁꯤ ꯍꯧꯒꯠꯂꯛꯄꯗꯒꯤ ꯍꯧꯖꯤꯛꯐꯥꯎ ꯀꯩꯀꯩ ꯇꯧꯔꯒ ꯂꯩꯔꯒꯦ ꯉꯁꯤꯗꯤ
ꯑꯩꯁꯦ ꯍꯧꯒꯠꯂꯛꯑꯦ ꯍꯧꯒꯠꯂꯒ ꯑꯩ ꯏꯔꯨꯖ ꯃꯥꯏꯊꯖꯔꯦ ꯑꯗꯒꯤ ꯑꯩ ꯍꯛꯆꯥꯡ ꯁꯥꯖꯟ ꯈꯔ ꯇꯧꯔꯦ ꯑꯗꯒꯤ ꯑꯩꯒꯤ ꯀꯩꯅꯣ ꯑꯌꯨꯛꯀꯤ ꯆꯥꯕ ꯌꯥꯕ ꯆꯤꯟꯖꯥꯛ ꯈꯔ ꯆꯥꯔꯦ ꯑꯗꯒꯤ ꯑꯩꯒꯤ ꯀꯥ ꯅꯨꯡ ꯑꯩꯒꯤ ꯎꯄꯨ ꯀꯔꯤ ꯀꯔ ꯁꯦ ꯈꯔ ꯂꯣꯏꯁꯤꯜꯂꯦ ꯑꯗꯗꯒꯤ ꯀꯩꯅꯣ ꯑꯩꯒꯤ ꯀꯥ ꯃꯅꯨꯡꯁꯤ ꯈꯔ ꯁꯦꯡꯗꯣꯛꯑꯦ ꯑꯗꯨꯗ ꯑꯗꯨ ꯑꯗꯨ ꯇꯧꯔꯦ ꯑꯗꯒꯤ ꯑꯩꯥꯛ ꯆꯥꯛ ꯆꯥꯊꯣꯛꯑꯦ ꯉꯥꯏꯍꯥꯛꯇꯪ ꯇꯨꯝꯃꯨꯔꯦ ꯑꯗꯨꯒ ꯑꯩ ꯍꯧꯖꯤꯛ ꯍꯧꯒꯠꯂꯒ ꯉꯥꯏꯍꯥꯛꯇꯪ ꯀꯩꯊꯦꯜ ꯆꯠꯂꯨꯔꯦ ꯑꯗꯨꯒ ꯍꯜꯂꯛꯑꯒ ꯍꯧꯖꯤꯛ ꯑꯃꯨꯛ ꯑꯩ ꯆꯥꯛ ꯊꯣꯡꯒꯦꯅ ꯇꯧꯔꯤ ꯑꯗꯨ ꯅꯪꯗꯤ ꯅꯪꯒꯤꯗꯤ ꯅꯪꯒꯤꯁꯨ ꯑꯃꯨꯛ ꯍꯥꯏꯔꯛꯑꯣ ꯅꯪꯗꯤ ꯀꯩꯀꯩ ꯇꯧꯕ ꯉꯁꯤ ꯑꯌꯨꯛꯇꯒꯤ
ꯑꯩ ꯌꯥꯝ ꯅꯣꯛꯅꯤꯡꯉꯤꯗ
ꯅꯪ ꯅꯣꯛꯄꯅ ꯀꯥꯟꯅꯔꯣꯏ ꯍꯧꯖꯤꯛ ꯅꯪꯒꯤ ꯅꯪꯒꯤ ꯑꯃꯨꯛ ꯍꯥꯏꯔꯛꯑꯣ ꯑꯩ ꯑꯃꯨꯛ ꯇꯥꯔꯒꯦ
ꯐꯅ ꯇꯦꯕ ꯌꯥꯝ ꯅꯣꯛꯅꯤꯡꯗꯔ
ꯅꯣꯛꯅꯤꯡꯉꯦ ꯀꯔꯤ ꯎꯄꯥꯏ ꯂꯩ ꯈꯔ ꯅꯣꯡ ꯇꯥꯔꯦ ꯈꯔ ꯈꯔ ꯅꯣꯛ ꯇꯥꯔꯦ ꯈꯔ ꯋꯥꯔꯤ ꯈꯔ ꯁꯥ ꯇꯥꯔꯦ ꯑꯩꯈꯣꯏ ꯍꯧꯖꯤꯛ ꯀꯩꯅꯣ ꯇꯧꯗ ꯀꯩꯅꯣ ꯀꯥꯟꯅꯕ ꯐꯪꯗꯧꯕꯅꯤꯅ ꯑꯗꯣ ꯑꯗꯨꯝꯕ ꯈꯔ ꯁꯥ ꯇꯥꯔꯦ ꯍꯧꯖꯤꯛ
ꯃꯤꯁꯤꯡꯁꯦ ꯌꯥꯝ ꯂꯧꯣꯛꯅꯤꯡ
ꯑꯗꯨꯝ ꯀꯩꯅꯣꯁꯨ ꯃꯇꯝꯁꯨ ꯑꯗꯨꯝ ꯂꯣꯏꯁꯤꯜꯂꯛꯀꯗꯧꯔꯦ ꯍꯧꯖꯤꯛ ꯀꯨꯏꯔꯛꯇꯔꯦ ꯑꯗꯨ ꯑꯗꯨꯝ ꯁꯥꯔꯛꯑꯣ ꯅꯪꯁꯨ ꯉꯥꯡꯉꯛꯑꯣ
ꯑꯗꯨ ꯂꯣꯏꯁꯤꯜꯂꯁꯤꯟꯗꯨꯨ ꯀꯩꯅꯣ
ꯂꯣꯏꯁꯤꯜꯂꯒ ꯑꯗꯨꯝ ꯂꯣꯏꯁꯤꯜꯂꯒ ꯇ꯭ꯔꯥꯏ ꯑꯃꯨꯛ ꯌꯦꯡꯉꯁꯦ ꯑꯗꯣ ꯃꯣꯏꯒꯤꯗꯣ ꯃꯉꯥ ꯨꯝ ꯁꯥꯟꯅꯕ ꯌꯥꯏ ꯍꯥꯏꯕꯅꯦ ꯑꯗꯨ ꯌꯦꯦꯕ ꯑꯗꯨ ꯀꯩꯅꯣ ꯇꯧꯔꯣ ꯅꯪ ꯋꯥꯔꯤꯗꯣ ꯑꯗꯨꯝ ꯁꯥꯖꯜꯂꯛꯑꯣ ꯀꯩ ꯀꯩꯅꯣ ꯁꯥꯖꯜꯂꯛꯑꯣ ꯇꯥꯔꯒꯦ ꯑꯩꯁꯨ ꯑꯩꯁꯨ ꯑꯃꯨꯛ ꯍꯥꯏꯈ꯭ꯔꯦ ꯗꯅ ꯅꯪꯁꯨ ꯑꯃꯨꯛ ꯍꯥꯏꯔꯛꯑꯣ ꯍꯥꯏꯕ
ꯍꯋꯥꯂꯦ ꯑꯗꯨꯀꯥꯟꯗ ꯃ ꯍꯧꯒꯠꯂꯀꯥꯟꯗ
ꯍꯥꯏꯔꯛꯑꯣ
ꯊꯣꯡꯂ ꯊꯣꯡꯂꯔꯀꯥꯟꯗ ꯀꯥ ꯁꯦꯡꯗꯣꯛꯀꯦ ꯇꯧꯔꯦ ꯇꯣ ꯇꯨꯝꯅꯤꯡꯗꯨꯅ ꯇꯨꯝ ꯊꯣꯛꯂꯨꯔꯦ ꯇꯨꯝ ꯊꯥꯔꯨꯔꯦ ꯀꯥꯟꯗ ꯃꯤꯀꯞ ꯊꯣꯛꯂꯦ ꯍꯥ
ꯎꯝ ꯎꯝ ꯎꯝ ꯍꯥꯏꯌꯣ ꯍꯥꯏꯌꯣ
ꯇꯨꯃꯤ ꯂꯩꯨ ꯑꯩ ꯋꯥ ꯉꯥꯡꯒꯦ ꯅꯪꯈꯣꯟ ꯇꯥꯗꯦ
ꯎꯝ ꯍꯥꯏꯣ
ꯇꯨꯝꯃꯦ ꯍꯧꯒꯠꯂꯦ ꯑꯣ ꯀꯥ ꯂꯣꯏꯁꯤꯜꯂꯦ ꯑꯗꯨꯀꯥꯟꯗ ꯃꯤ ꯐꯣꯟ ꯇꯧꯔꯛꯑꯦ ꯑꯗꯨ ꯋꯥꯔꯤ ꯁꯥꯟꯅꯔꯦ ꯑꯗꯨꯒꯥꯟ
ꯎꯝ
ꯏꯔꯨꯖꯔꯦ ꯀꯥ ꯁꯦꯡꯗꯣꯛꯄ ꯂꯣꯏꯔꯀꯥꯟꯗ ꯐꯖꯅ ꯑꯗꯨꯀꯥꯟꯗ ꯆꯥꯛ ꯊꯣꯡꯡꯂꯦ ꯆꯥꯛ ꯊꯣꯡꯉꯒ ꯆꯥꯔꯦ ꯆꯥꯔꯒ ꯍꯧꯖꯤꯛ ꯏꯃꯥꯟꯅꯕ ꯑꯃꯒ ꯋꯥꯔꯤ ꯁꯥꯔꯝꯕꯅꯦ ꯅꯪ ꯇꯧꯔꯛꯄꯗꯒꯤ ꯃꯥꯕꯨ ꯊꯝꯍꯟꯈ꯭ꯔꯦ ꯀꯅꯥꯕ ꯄꯥꯝꯃꯟꯕ
ꯎꯝ ꯅꯣꯛꯄꯁꯤ ꯌꯥꯕ ꯌꯥꯗꯕ꯭ꯔꯥ ꯈꯪꯗꯦ ꯏꯕꯥꯅꯤꯅ ꯄꯨꯡꯑꯣꯛꯇ ꯅꯣꯛꯏꯁꯦ ꯍꯌꯦꯡ ꯅꯣꯛꯄ ꯌꯥꯗꯦꯒ ꯍꯥꯏꯔ ꯑꯩꯗꯤ ꯑꯃꯨꯛ ꯇꯣꯛꯇꯣꯔꯤꯕꯅꯤ
ꯑꯗꯨꯁꯨ ꯍꯪꯉꯧ ꯌꯥꯗ꯭ꯔꯣ
ꯑꯗꯣ ꯍꯪꯉꯒꯦ ꯍꯣꯔꯦꯟ ꯍꯪꯉꯒꯦ ꯑꯩ ꯍꯧꯖꯤꯛ ꯑꯍꯥꯟꯕꯒꯤ ꯏꯕꯥꯅꯤ ꯍꯧꯖꯤꯛ ꯌꯥꯔꯕ ꯅꯠꯇ꯭ꯔꯣ ꯌꯥꯔꯦꯅ ꯈꯪꯉꯗꯤ ꯑꯗꯨꯝ ꯅꯣꯡꯃꯒꯤ ꯃꯤꯅꯤꯠ ꯀꯩꯅꯣ ꯁꯥꯟꯅꯕꯗꯨꯗꯤ ꯀꯩꯁꯨ ꯅꯠꯇꯦꯗꯅ ꯑꯗꯣ ꯍꯧꯖꯤꯛ ꯑꯗꯨꯝ ꯂꯣꯏꯁ
ꯀꯃꯥꯏ ꯍꯥꯏꯅ ꯁꯥꯟꯅꯗꯣꯏꯅꯣ ꯍꯥꯏꯕꯗꯨ ꯈꯪꯗꯕꯤꯗ
ꯎꯝ ꯑꯩꯈꯣꯏꯗꯤ ꯄꯨꯡ ꯑꯃ ꯁꯥꯟꯅꯔꯁꯨ ꯌꯥꯅꯤꯌꯦ ꯅꯠꯇ꯭ꯔꯥ ꯋꯥꯔꯤꯁꯦ ꯃꯌꯥꯝ ꯂꯩꯕꯗꯣ ꯑꯗꯨ ꯌꯦꯡꯉꯁꯦ ꯍꯧꯖꯤꯛ ꯀꯩꯅꯣ ꯇꯧꯁꯤꯜꯂꯛꯑꯒ ꯃꯣꯏꯒꯤꯁꯦ ꯀꯩꯅꯣꯗꯤ ꯇꯧꯋꯦ ꯍꯥꯏꯕꯅꯦꯕꯀꯣ ꯑꯗꯣ ꯌꯦꯡꯉꯁꯦ ꯃꯇꯝ ꯑꯗꯨꯝ ꯂꯣꯏꯁꯜꯂꯛꯀꯗꯧꯔꯦ
ꯂꯣꯏꯁꯤꯟꯍꯜꯂꯁꯦ ꯋꯥꯠꯂꯤꯕ꯭ꯔꯥ
ꯃꯣꯏꯒꯤ ꯃꯈꯣꯟꯁꯦ ꯌꯥꯝ ꯄꯤꯛꯏꯁ ꯀꯔꯤꯒꯤꯅꯣ ꯍꯥꯏꯕꯗꯣ ꯑꯗꯨ ꯀꯩꯅꯣꯗꯤ ꯑꯣꯏꯔꯦ ꯃꯇꯝꯗꯤ ꯑꯗꯨꯝ ꯂꯣꯏꯁꯤꯜꯂꯛꯑꯦ ꯑꯗꯣ ꯑꯩ ꯀꯩꯅꯣ ꯑꯗꯨꯝ ꯀꯩꯅꯣꯅꯦꯕ ꯃꯤꯅꯤꯠ ꯀꯩꯅꯣ ꯇꯔꯥꯅꯦꯕ ꯑꯗꯣ ꯍꯧꯖꯤꯛ ꯇꯔꯥ ꯐꯥꯔꯦꯕ ꯑꯗꯣ ꯑꯗꯨꯝ ꯑꯗꯨ ꯊꯝꯃꯒꯦꯀꯣ ꯑꯗꯨꯒ ꯑꯩ ꯍꯥꯏꯔꯛꯑꯒꯦ ꯎꯝ
ꯎꯝ ꯊꯝꯃꯦ ꯊꯝꯃꯦ ꯑꯩꯁꯨ